ꯍꯜꯂꯣ
ꯈꯔ ꯀꯥꯟꯅ ꯉꯥꯡꯉꯣꯀꯣ ꯑꯩꯗꯤ ꯌꯥꯝ ꯇꯥꯗꯦꯀꯣ
ꯍꯜꯂꯣ
ꯍꯜꯂꯣ
ꯀꯩꯗꯧꯔꯤꯅꯣ
ꯊꯝꯃꯤꯌꯦ ꯅꯪꯗꯤ
ꯍꯧꯒꯠ ꯑꯩꯗꯤ ꯂꯥꯏꯔꯤꯛ ꯏꯔꯤ ꯂꯥꯏꯔꯤꯛ ꯍꯩꯕꯅꯤꯅ
ꯂꯥꯏꯔꯤꯛ ꯍꯩꯕ ꯁꯥꯇ꯭ꯔꯗꯤ ꯑꯗꯨꯝ ꯃꯌꯥꯝꯗꯤ ꯇꯣꯉꯥꯟ ꯇꯥꯏꯌꯦ ꯅꯠꯇ꯭ꯔꯥ ꯃꯌꯥꯝ ꯄꯨꯝꯅꯃꯛ ꯇꯨꯝꯃꯒ ꯂꯩꯒꯅꯤ ꯅꯪꯅꯥ ꯏꯒꯅꯤ
ꯍꯣꯏ ꯕꯦꯔꯥꯅꯤ ꯁꯤꯒꯤ ꯊꯕꯛꯁꯤꯗꯤ ꯁꯨꯝ ꯃꯇꯧ ꯇꯝꯕꯁꯦ ꯉꯝꯗꯦ ꯍꯥꯏꯕ ꯁꯨꯝꯕ ꯊꯕꯛꯁꯤꯗꯤ
ꯎꯝ ꯃꯌꯥꯝ ꯇꯨꯝꯁꯤꯜꯂꯒ ꯅꯪꯗꯤ ꯇꯨꯝꯃꯒ ꯂꯩꯕꯗꯤ ꯉꯝꯗꯦꯕ ꯅꯠꯇ꯭ꯔꯥ
ꯉꯝꯗꯦ ꯉꯝꯗꯦ ꯍꯥꯏꯗꯤ ꯈꯪꯗꯦ ꯏꯗꯤ ꯌꯥꯎꯕꯩꯔ ꯀꯩꯅꯣ ꯀꯩꯅꯣꯝ ꯈꯪꯗꯦꯕ ꯅꯪꯗꯤ ꯍꯧꯒꯠꯄ ꯀꯨꯏꯗ꯭ꯔꯤꯕ ꯃꯥꯜꯂꯦ ꯃꯈꯣꯟꯁꯦ
ꯍꯣꯏ ꯀꯨꯏꯗ꯭ꯔꯤꯌꯦ ꯑꯩꯗꯤ ꯍꯧꯖꯤꯛꯇ ꯍꯧꯒꯠꯇ ꯉꯥꯢꯔꯤꯌꯦ
ꯀꯩ ꯈꯔ ꯀꯩ ꯉꯟꯇꯥ ꯉꯟꯇꯥ ꯍꯧꯒꯠꯇꯥꯅ ꯂꯥꯏꯔꯤꯛ ꯂꯥꯏꯁꯨ ꯈꯔ ꯇꯧꯁꯜꯂꯨ ꯌꯥꯗ꯭ꯔꯣ ꯌꯦꯛꯖꯥꯝꯁꯨ ꯀꯨꯏꯗ꯭ꯔꯥꯗꯥꯢꯅꯦ ꯅꯣꯏꯒꯤ
ꯍꯣꯏ ꯀꯨꯏꯗ꯭ꯔꯦ ꯑꯗꯣ ꯇꯧꯅꯤꯡꯗꯦ ꯂꯥꯏꯔꯤꯛꯁꯦ ꯑꯩ ꯁꯨꯡꯄ ꯄꯥꯅꯤꯡꯗꯦ ꯑꯗꯨꯅ
ꯑꯁ ꯑꯗꯨꯗꯤ ꯅꯪ ꯑꯗꯨꯃꯥꯏꯅ ꯇꯧꯔꯗꯤ ꯅꯪ ꯌꯥꯗꯤ ꯌꯥꯗꯧ ꯃꯥꯟꯗꯦꯍꯦ
ꯃꯥꯥꯟꯗꯦ ꯀꯩ ꯍꯥꯏꯅꯤ ꯗꯤꯁꯇꯤꯡꯁꯟ ꯂꯣꯝꯗ ꯂꯥꯛꯑꯅꯤ ꯄꯣꯠꯁꯦ
ꯗꯤꯁꯇꯤꯡꯁꯟꯗꯨꯁꯨ ꯄꯥꯗ꯭ꯔꯗꯤ ꯀꯔꯟ ꯇꯥꯕꯅꯤꯀꯣ ꯑꯗꯨ ꯌꯥꯗꯕꯅꯦ꯫ ꯑꯍꯝ ꯀꯩꯀꯩꯗꯤ ꯆꯥꯕꯤꯔꯒꯦ꯫
ꯀꯩꯝ ꯆꯥꯗ꯭ꯔꯤꯌꯦ ꯆꯥꯛꯁꯨꯨ ꯂꯥꯝꯃꯦ ꯑꯩꯗꯤ ꯆꯥꯛ ꯆꯥꯅꯤꯡꯉꯕꯅꯤ꯫
ꯁꯨꯃꯥꯢ ꯑꯗꯨꯃꯥꯢ ꯁꯨꯝ꯫ ꯎꯝ ꯍꯧꯒꯠꯂꯛꯄꯒ ꯆꯥꯛꯁꯨ ꯂꯥꯝꯃꯒ ꯀꯩꯅꯣ ꯇꯧꯔꯗꯤ ꯆꯥꯛꯈꯥꯎꯒꯗꯣ ꯁꯣꯛꯇ꯭ꯔꯣ꯫
ꯆꯥꯛꯈꯥꯎꯖꯦ ꯁꯣꯛꯇꯤ ꯁꯣꯛꯑꯦ ꯑꯗꯨꯏꯁꯨ ꯀꯩ ꯍꯥꯏꯅꯤ ꯑꯗꯨꯝ꯫ ꯑꯩꯅ ꯂꯥꯎꯕꯅꯤꯅ ꯑꯗꯨꯝ ꯆꯥꯁꯟꯕꯗ ꯑꯗꯨꯝ ꯆꯥꯛꯈꯥꯎ ꯁꯣꯛꯄ ꯈꯪꯗ꯭ꯔꯦ꯫
ꯑꯗꯨꯗꯤ ꯆꯥꯕꯗꯤ ꯈꯔ ꯄꯥꯝꯖꯕ ꯃꯤ ꯑꯣꯏꯗꯣꯏꯅꯤꯅꯦ꯫
ꯑꯣꯏꯗꯣꯏꯅꯦ ꯇꯨꯝꯕ ꯆꯥꯕ꯫
ꯑꯣ ꯑꯗꯨ ꯇꯨꯝꯕ ꯆꯥꯕꯖꯦ ꯀꯔꯝꯕꯅ ꯍꯦꯟꯅ ꯄꯥꯝꯒꯦ ꯑꯗꯨꯗꯤ꯫
ꯑꯔꯤꯃꯛ ꯑꯗꯨꯝ ꯄꯥꯝꯃꯦ ꯆꯥꯕ ꯂꯣꯏꯔꯒ ꯑꯗꯨꯝ ꯇꯨꯝꯕ꯫
ꯑꯩꯅ ꯍꯥꯏꯗꯤ ꯑꯃꯇꯪ ꯈꯜꯂꯣꯒ ꯍꯥꯏꯔꯗꯝ ꯀꯔꯝꯕ ꯈꯟꯗꯣꯏꯅꯣ ꯁꯤꯅꯤ꯫
ꯆꯥꯕ ꯈꯟꯒꯅꯤ ꯑꯩ
ꯇꯨꯝꯗ꯭ꯔꯁꯨ ꯌꯥꯔꯦ ꯑꯗꯨꯗꯤ꯫
ꯌꯥꯔꯦ ꯆꯥꯔꯗꯤ ꯌꯥꯔꯦ ꯇꯨꯝꯗ꯭ꯔꯖꯨ ꯌꯥꯔꯦ꯫
ꯑꯣ ꯍꯧꯖꯤꯛ ꯆꯥꯕꯔꯣꯝꯗ ꯌꯥꯝ ꯂꯩꯌꯦꯕ ꯄꯣꯠꯁꯦ ꯆꯥꯕꯔꯣꯝꯗ ꯑꯣꯏꯅ ꯂꯩꯔꯦꯕ ꯅꯠꯇ꯭ꯔꯥ꯫
ꯎꯝ ꯃꯥꯅꯦ ꯆꯥꯕꯔꯣꯝꯗ ꯂꯩꯔꯦ ꯍꯥꯏꯗꯤ ꯏꯁꯥꯗꯣ ꯁꯨꯝ ꯁꯣꯟꯖꯜꯂꯛꯑꯅꯤꯕ꯫ ꯆꯗ꯭ꯔꯗꯤ꯫
ꯃꯥꯅꯦ ꯃꯥꯅꯦ ꯆꯨꯝꯃꯦ ꯇꯨꯝ ꯑꯗꯣ ꯇꯨꯝꯗꯕꯅ ꯍꯦꯟꯅꯗꯤ ꯁꯣꯛꯑꯦ ꯍꯥꯏꯕꯅꯤꯀꯣ꯫
ꯇꯨꯝꯗꯕꯒꯤ ꯑꯦꯛꯁꯄꯤꯔꯤꯟꯁꯁꯦ꯫ ꯐꯖꯅ ꯂꯩꯔꯛꯑꯕ ꯃꯤꯑꯣꯏ ꯑꯃꯅꯤꯀꯣ ꯑꯩꯉꯣꯟꯗ ꯑꯦꯗꯚꯥꯏꯁ ꯄꯤꯔꯤꯁꯦ꯫
ꯍꯣꯏ ꯍꯣꯏ ꯍꯥꯏꯕꯗꯤ ꯍꯣꯏ ꯆꯨꯝꯃꯦ ꯆꯨꯝꯃꯦ ꯑꯗꯣ꯫ ꯀꯩꯅꯣꯅꯦ ꯍꯦꯟꯖꯥꯡꯁꯦ ꯍꯧꯖꯤꯛꯀꯥꯟꯅꯤ ꯀꯩꯀꯩꯒ ꯆꯥꯔꯤꯒꯦ꯫
ꯍꯋꯥꯏ ꯊꯣꯡꯕ ꯍꯣꯔꯦꯟꯕꯨꯗꯤ ꯌꯦꯟ ꯆꯥꯒꯅꯤ꯫
ꯍꯣꯏꯅꯦ ꯀꯥꯡꯂꯦꯟꯖꯤꯗ ꯍꯋꯥꯏ ꯊꯣꯡꯕ ꯆꯥꯗꯣꯏꯁꯦ ꯕꯤꯠꯇꯤ ꯂꯩꯇꯦꯍꯦ꯫
ꯂꯩꯇꯦ ꯑꯌꯨꯛꯁꯤꯗ ꯀꯩꯅꯣꯝꯃ ꯂꯩꯔꯒ ꯆꯥꯅꯤꯡꯕ ꯍꯥꯏꯗꯤ
ꯍꯣꯏ ꯑꯗꯨ ꯌꯥꯏꯌꯦ ꯑꯗꯨꯝ ꯌꯥꯏ ꯑꯗꯨ ꯌꯥꯏꯌꯦ ꯑꯗꯨ ꯌꯥꯏ ꯑꯗꯨ ꯌꯥꯏ ꯑꯗꯨ ꯑꯗꯨꯝ ꯌꯥꯅꯗꯧ ꯋꯥꯅꯤ ꯃꯌꯥꯝ꯫
ꯀꯨꯟꯊ꯭ꯔꯥ ꯀꯨꯟꯊ꯭ꯔꯥꯒꯤ ꯑꯣꯏꯔꯁꯨ꯫
ꯍꯣꯏ ꯌꯥꯝꯅ ꯌꯥꯅꯤꯡꯗꯕ ꯋꯥ ꯍꯥꯏꯕ ꯑꯃ ꯂꯩ ꯑꯗꯨ ꯑꯣꯏꯗꯦꯕ ꯑꯗꯨꯏ ꯄꯣꯠꯇꯨꯗꯤ꯫
ꯇꯟꯗ꯭ꯔꯣ ꯍꯋꯥꯏ ꯊꯣꯡꯕ ꯆꯥꯗꯨꯅꯦ ꯍꯨꯖꯤꯛ꯫
ꯃꯥꯅꯦ ꯃꯥꯅꯦ ꯌꯥꯏꯌꯦ ꯑꯗꯨꯅꯦ ꯌꯥꯏ ꯍꯥꯏꯖꯗꯨꯕꯨꯅꯦ ꯌꯥꯏꯁꯨ꯫
ꯑꯗꯣ ꯃꯌꯥꯝꯖ ꯌꯨꯝ ꯊꯣꯛꯅꯕꯩ ꯃꯑꯣꯡ ꯑꯝꯗ ꯁꯨꯝ ꯂꯥꯛꯄ꯫
ꯂꯩꯥꯑꯦ ꯂꯩꯑꯦ ꯑꯗꯨꯅꯦ ꯀꯩ ꯀꯟꯗꯤꯁꯟꯅꯣ ꯈꯟꯗꯦ ꯑꯗꯣ ꯁꯨꯔꯤꯁꯦ ꯑꯃꯇꯪꯅꯤꯗ ꯎꯔꯒꯦꯕꯨꯗꯤ꯫ ꯃꯥ ꯈꯥ ꯇꯪꯅꯦ꯫
ꯑꯩꯁꯨ ꯆꯠꯇꯤ ꯆꯠꯅꯤꯡꯕꯅꯤ꯫
ꯑꯩꯁꯨꯅꯦ ꯀꯩꯅꯣꯃ ꯀꯩ ꯀꯩꯅꯣꯃ ꯀꯩꯅꯣꯃ ꯆꯥꯕ ꯑꯣꯏꯔꯁꯨ ꯑꯣꯏꯅꯤ ꯑꯗꯣ꯫ ꯈꯪꯗꯦ ꯇꯧꯔꯤꯁꯦ ꯑꯩꯈꯣꯏ ꯍꯣꯁꯇꯦꯜꯒꯤ ꯀꯟꯗꯤꯁꯟꯁꯦ ꯌꯥꯝꯅ ꯐꯠꯇ꯭ꯔꯦ ꯍꯧꯖꯤꯛ ꯇꯤ꯫
ꯆꯠꯄꯁꯤꯗ ꯏꯅꯖꯤꯔꯅ ꯍꯥꯏꯐꯦꯠꯇꯤ ꯈꯜꯂꯝꯕꯅꯦ ꯑꯗ ꯁꯨꯝ ꯃꯤ ꯌꯥꯝ ꯈꯜꯂꯛꯑꯗꯤꯅꯦ ꯑꯩ ꯇꯨꯃꯥꯏꯅ ꯂꯩꯖ
ꯃꯥꯅꯦ ꯃꯥꯅꯦ ꯆꯨꯝꯃꯦ ꯆꯨꯝꯗꯣꯏꯅꯦ ꯅꯪꯅ ꯈꯜꯂꯤꯗꯣ꯫
ꯑꯗꯨꯅ ꯑꯩ ꯇꯨꯝꯃꯤ ꯍꯥꯏꯗꯤ ꯑꯃꯅꯤ ꯗꯤ ꯗꯨꯝ ꯐꯠ ꯆꯠꯈꯤꯕ ꯌꯥꯏ ꯅꯠꯇ꯭ꯔꯥ꯫
ꯃꯥꯅꯦ ꯃꯥꯅꯦ ꯌꯥꯎꯔꯛ ꯄꯥ ꯍꯥꯏꯁꯦ ꯈꯔꯗꯤ ꯗꯨꯝ ꯀꯩꯅꯣ ꯇꯧꯔꯗꯝꯃꯦ ꯑꯗꯨꯝ ꯇꯨꯝꯃꯝꯕ ꯃꯤ ꯐꯠ ꯍꯧꯒꯠꯂꯛꯄꯅꯤ ꯎꯄꯥꯏ ꯂꯩꯇꯦ꯫
ꯎꯄꯥꯏ ꯎꯄꯥꯏ ꯁꯨꯡꯂꯩ ꯂꯩꯇꯦ꯫
ꯑꯗꯨꯅꯦ ꯑꯗꯨꯅ ꯀꯩ ꯍꯥꯏꯅꯤ ꯑꯩꯈꯣꯏꯁꯨ ꯈꯪꯗꯦꯅꯦ꯫ ꯑꯗꯣ ꯍꯥꯏꯖꯕ ꯋꯥꯅꯦ ꯁꯤꯗꯒꯤꯗꯤ ꯄꯥꯛ ꯊꯣꯛꯄꯗꯤ ꯑꯃꯨꯛ ꯐꯪꯉꯔꯣꯏꯗꯣꯏꯅꯦꯕ ꯁꯟꯗꯦ ꯒꯥꯅ ꯍꯥꯏꯔꯁꯨ ꯑꯥꯎꯇꯦꯡ ꯄꯥꯛꯊꯣꯛꯄꯗꯤ ꯌꯥꯔꯛꯑꯔꯣꯏꯕ꯫
ꯌꯥꯔꯛꯑꯔꯣꯏ ꯑꯦꯛꯖꯥꯝ ꯑꯦꯛꯖꯥꯝ ꯂꯩꯔꯕꯅꯦ ꯍꯌꯦꯡꯖꯤꯕꯨ꯫ ꯑꯦꯛꯖꯥꯝ ꯂꯩꯕ꯭ꯔꯥ ꯀꯩꯅꯣꯝꯃ꯫
ꯑꯗꯨ ꯀꯩ ꯏꯟꯇꯔꯟ ꯅꯦ ꯍꯥꯏꯕꯗꯥꯏꯅꯦ ꯑꯗꯨꯗꯤ꯫
ꯔꯤꯁꯔꯁꯂ ꯏꯟꯇꯔꯟꯔꯥ ꯈꯪꯗꯤꯌꯦ ꯑꯗꯨ
ꯏꯟꯇꯔꯟ ꯑꯣꯏꯔꯗꯤ ꯁꯤꯜꯂꯒ ꯊꯥꯕꯤꯗꯣ ꯑꯣꯢꯔꯝꯒꯅꯤꯌꯦ
ꯍꯣꯏ ꯑꯗꯣ ꯍꯥꯟꯅꯒꯤ ꯏꯕꯁꯨ ꯑꯝꯇ ꯂꯣꯏꯗꯦꯀꯣ
ꯀꯩ ꯀꯩ ꯏꯕ ꯂꯣꯏꯗ꯭ꯔꯤꯒꯦ
ꯏꯟꯇꯔꯒ ꯏꯟꯇꯔꯒꯤꯗ ꯏꯟꯇꯔꯟꯒꯤꯔ ꯔꯤꯁꯔꯁꯀꯤꯔ ꯀꯩꯅꯣꯃ ꯏꯕ ꯂꯣꯏꯁꯤꯟꯗꯕꯅꯦ
ꯔꯤꯁꯥꯔꯁꯤ ꯀꯩ ꯏꯅꯤꯡꯉꯥꯏ ꯂꯩꯒꯦ ꯍꯥꯏꯁꯦ
ꯈꯔ ꯑꯗꯨꯝ ꯂꯩꯈꯤꯕꯅꯦ ꯑꯩꯈꯣꯏꯅ ꯏꯁꯤꯟꯗꯕ
ꯈꯪꯗꯦꯗ ꯑꯩꯈꯣꯏꯗꯤ ꯒ꯭ꯌꯥꯟ ꯃꯦꯟ ꯑꯃ ꯇꯥꯁꯤꯟꯂꯛꯇ꯭ꯔꯦ ꯑꯗꯒꯤ ꯑꯩꯈꯣꯏꯒꯤ ꯀꯩꯅꯣ ꯇ‌ꯦꯁ ꯕꯨꯛꯅꯦꯅ ꯑꯁꯪꯕ ꯑꯃ ꯂꯩꯔꯤꯁꯦ
ꯎꯝ
ꯁꯤꯁꯨ ꯀꯔꯤꯝꯇ ꯈꯣꯠꯇ꯭ꯔꯤ ꯀꯩꯅꯣ ꯑꯣꯖꯥꯗꯨꯗꯤ ꯎꯕꯗ ꯍꯔꯥꯎꯖꯔꯗꯕꯅꯦ ꯃꯥꯕꯨꯗꯤ
ꯍꯣꯏ ꯍꯣꯏ
ꯅꯪ ꯅꯪꯒꯤꯗꯤ ꯄꯦꯖ ꯑꯃꯇꯐꯥꯎ ꯈꯣꯛꯇꯕ꯭ꯔꯥ
ꯈꯣꯠꯇ ꯕ꯭ꯔꯕꯥ ꯎꯝ ꯑꯁꯪꯕꯗꯨꯔꯣ
ꯍꯣꯏ
ꯈꯣꯠꯇ꯭ꯔꯤꯌꯦ ꯑꯩ ꯑꯝꯇ ꯄꯤꯗ꯭ꯔꯤꯌꯦ
ꯑꯩꯁꯨ ꯀꯣꯠ ꯈꯣꯠꯇ꯭ꯔꯤ ꯑꯗꯨꯅꯦ ꯎꯕꯗꯣ ꯍꯔꯥꯎꯖꯔꯦ ꯅꯍꯥꯟꯒꯩ ꯄꯤꯌ‌ꯣ ꯄꯤꯌꯣ ꯍꯥꯏꯔꯒ ꯀꯩꯗꯧ ꯂꯩꯒꯦꯅ ꯍꯪꯉꯛꯑꯅꯕ ꯁꯣꯏꯗꯅ
ꯄꯤꯗ꯭ꯔꯤ ꯄꯤꯗ꯭ꯔꯤ ꯉꯔꯥꯡ ꯄꯤꯒꯦꯗꯤ ꯇꯧꯕ ꯑꯗ ꯃꯔꯛ ꯃꯔꯛꯇ ꯈꯔ ꯋꯥꯠꯄꯗꯣ ꯌꯥꯎꯔꯗꯤ ꯗꯤꯅꯦ ꯑꯩꯅ ꯄꯤꯈꯤꯗꯕ ꯑꯗ ꯃꯤꯅ ꯍꯟꯗꯣꯛꯈꯤꯕ ꯄꯤꯕꯗꯣ
ꯍꯣꯏ ꯍꯥꯏꯗꯤ ꯌꯥꯝꯃꯁꯨ ꯌꯥꯝꯗ꯭ꯔꯁꯨ ꯇꯔꯥ ꯑꯃ ꯀꯨꯟ ꯑꯃ ꯂꯣꯏꯁꯟꯒ꯭ꯔꯗꯤ ꯐꯩꯗꯅ ꯑꯗꯗꯤ
ꯎꯝ
ꯑ ꯑꯗꯨꯅꯤ ꯇꯧꯔꯤꯁꯦ ꯃꯪꯁꯦ ꯃꯔꯛ ꯉꯔꯥꯡꯅ ꯍꯥꯟꯅꯃꯗꯤ ꯄꯨꯔꯥ ꯐꯖꯅ ꯃꯥꯡꯉꯝꯃꯦ ꯑꯗꯨ ꯍꯧꯖꯤꯛꯁꯦ ꯑꯃꯨꯛ ꯃꯪꯁꯦ ꯂꯦꯞꯈ꯭ꯔꯦ ꯃꯪꯈꯤꯗ꯭ꯔꯦꯕ ꯑꯃꯨꯛ ꯑꯩꯁꯦ ꯑꯗꯨ ꯅꯪ ꯃꯪ ꯅꯨꯡꯉꯥꯏꯇꯕ ꯃꯥꯜꯂꯤꯀꯣ
ꯅꯨꯡꯉꯥꯏꯇꯦꯕ ꯃꯪꯁꯤꯗꯅꯦ ꯀꯞꯄꯁꯦ ꯇꯥꯏꯕꯪ ꯐꯥꯎꯅ ꯀꯞꯄꯦꯕ ꯑꯩ ꯉꯁꯥꯏ
ꯑꯗꯨ ꯌꯥꯝ ꯋꯥꯕ ꯊꯕꯛꯅꯦ ꯃꯗꯨꯗ ꯊꯤꯂ‌ꯣ
ꯃꯥꯅꯦ ꯃꯥꯅꯦ ꯃꯥꯅꯦ ꯑꯣꯏꯔꯣꯏ ꯄꯥꯔꯣꯏꯗꯕ ꯀꯩ ꯍꯥꯏꯅꯤ ꯅꯨꯄꯥ ꯑꯃꯒꯤ ꯍꯥꯛꯇꯛꯇꯅꯦ ꯑꯩꯅ ꯀꯞꯄꯤꯁꯤꯁꯨ
ꯅꯨꯄꯥꯒꯤ ꯍꯥꯠꯇꯛ ꯇꯗꯤ ꯍꯣꯏ ꯀꯞ ꯀ ꯍ ꯏꯁꯥꯅ ꯀꯞꯄꯣꯏꯒꯦꯕꯨꯗꯤ ꯌꯥꯗꯕ ꯑꯗꯨꯝ ꯀꯞꯇꯤ ꯀꯞꯄꯤꯔꯝꯄꯅꯦ ꯃꯁꯥꯗ ꯑꯗꯨ ꯇꯥꯔꯒꯁꯨ ꯌꯥꯔꯤꯒꯩꯗꯤ ꯀꯞꯇꯅꯕꯗꯤ ꯍꯣꯠꯅꯒꯗꯕꯅꯦ
ꯍꯣꯏ ꯃꯪꯗꯨꯗꯗꯤ ꯐꯣꯇꯣꯗ ꯍꯦꯛ ꯆꯥꯝꯃꯒ ꯂꯩꯔꯦ ꯀꯌꯥꯗꯤ ꯅꯨꯡꯁꯤꯔꯦ
ꯍꯣꯏ ꯑꯗꯨꯕꯨꯗꯤ ꯆꯨꯝꯃꯦꯕ ꯇꯧꯔꯤꯁꯦ ꯑꯩꯈꯣꯏꯅ ꯍꯦꯛ ꯀꯞꯄꯣꯏꯒ‌ꯦꯁꯨ ꯍ‌ꯦꯠ ꯉꯝꯗꯕ
ꯍꯣꯏ
ꯈꯪꯗ꯭ꯔꯦꯗ ꯑꯗꯨꯃꯥꯏꯅ ꯇꯧꯗꯣꯏ ꯑꯣꯏꯔꯦꯗꯤ ꯊꯦꯡꯅꯔꯝꯗꯕꯅ ꯐꯕꯖꯥꯠꯅꯤ ꯃꯤꯁꯦ
ꯃꯥꯅꯦ ꯃꯥꯅꯦ ꯑꯗꯨ ꯇꯨꯝ ꯍꯧꯒꯠꯂꯛꯄꯒ ꯍꯧꯖꯤꯛ ꯇꯁꯨ ꯑꯩꯅ ꯇꯨꯝꯕ ꯍꯦꯛ ꯍꯧꯒꯠꯂꯛꯄꯒ ꯀꯞꯄ ꯌꯥꯕ ꯀꯞꯄꯨꯔꯒ ꯇꯨꯝꯕ ꯍꯧꯒꯠꯂꯛꯑꯕ ꯃꯇꯨꯡꯗ ꯑꯩꯅ ꯃꯤꯒꯤ ꯑꯦꯀꯥꯎꯟꯗꯣ ꯑꯃꯨꯛ ꯐꯥꯛꯑꯒ ꯑꯃꯨꯛ ꯌꯦꯡꯉꯨꯔꯤꯕꯅꯤ
ꯍꯣꯏ ꯑꯩꯁꯨꯅꯦ ꯅꯪꯒꯤ ꯅꯪꯒꯤ ꯑꯦꯀꯥꯎꯟꯗꯒꯤ ꯑꯗꯨꯝ ꯌꯦꯡꯉꯦ ꯑꯩꯁꯨ ꯃꯔꯛ ꯃꯔꯛꯇ
ꯑꯩ ꯁꯨꯏ ꯌ‌ꯦ ꯑꯣ ꯑꯩꯁꯨ ꯍꯧꯖꯤꯛ ꯑꯃꯨꯛ ꯌꯦꯡꯉꯨꯔꯤꯕꯅꯤ
ꯑꯗꯣ ꯁ꯭ꯋꯥꯏꯗ ꯑꯉꯥꯡ ꯑꯃꯁꯨ ꯂꯥꯛꯑꯦ ꯑꯗꯨꯒ ꯀꯦꯅꯅꯕꯒꯤ ꯄꯣꯠ ꯄꯤꯔꯛꯑꯣꯒꯥꯏꯅ ꯍꯥꯏ ꯁꯥꯕꯒꯤ ꯇꯥꯏꯞ ꯇꯧꯋꯦ ꯃꯥꯒꯤ
ꯍꯣꯏ ꯀꯦꯕꯤꯌꯣꯅ ꯍꯥꯏꯐꯦꯠ ꯍꯥꯏꯔꯝꯒꯨꯝꯁꯨ ꯇꯧꯕꯅꯦ ꯑꯩꯅ ꯑꯁ ꯐꯗꯕ
ꯃꯥ ꯍꯥꯏꯐꯦꯠꯇꯪ ꯀꯦꯕꯤꯌꯣꯅꯁꯨ ꯍꯥꯏꯔꯝꯕꯅꯦꯕ ꯑꯗ ꯁꯨꯝ ꯑꯩꯅ ꯇꯥꯁꯟꯅꯈꯤꯗ꯭ꯔꯕ
ꯇꯥꯁꯟꯅꯔꯨꯅꯗ ꯍꯧꯖꯤꯛꯛꯇꯗꯤ ꯇꯥꯁꯟꯅꯗꯕꯅ ꯈꯋꯥꯏ ꯐꯔꯕꯅꯤ
ꯂꯩꯁꯥꯕꯤ ꯑꯃ ꯑꯣꯏꯔꯒ ꯀꯤꯕꯤꯌꯨ ꯍꯥꯏꯁꯤꯕꯨ ꯀꯩꯅꯣ ꯈꯪꯗꯦ
ꯍ ꯍꯣꯏ ꯑꯗꯨꯅꯦ ꯍꯥꯏꯁꯦ ꯈꯪꯗꯦ ꯑꯁꯤꯐꯧ ꯃꯌꯨꯝ ꯊꯣꯛꯈ꯭ꯔꯒ ꯀꯔꯤ ꯐꯤꯕꯝꯅꯣ ꯃꯣꯏꯅ ꯑꯣꯏꯗꯣꯏꯁꯤꯕꯣ ꯍꯌꯦꯡꯋꯥꯏ
ꯍꯣꯏ ꯑꯩꯩꯅ ꯃꯌꯨꯝ ꯄꯥꯅꯦꯗꯤ ꯈꯪꯉꯦꯕ ꯃꯣꯏ
ꯃꯌꯨꯝ ꯄꯥꯟꯅꯤ ꯃꯋꯥ ꯃꯇꯨ ꯀꯣꯏꯅꯤ ꯍꯥꯏꯕꯗꯤ ꯈꯪꯉꯦ
ꯑꯗꯣ ꯃꯥ ꯀꯦꯅꯤ ꯍꯥꯏꯕꯗꯤ ꯈꯪꯗꯦꯕ
ꯈꯪꯗꯦ ꯈꯪꯗꯦ ꯈꯪꯗꯦꯕ ꯅꯠꯇꯦ ꯀꯦꯅꯤ ꯍꯥꯏꯕꯁꯨ ꯈꯪꯗꯤ ꯈꯪꯉꯤ ꯑꯗꯨꯒ ꯃꯉꯣꯟꯗ ꯑꯋꯥꯠꯄ ꯑꯃꯗꯤ ꯂꯩ ꯀꯩꯅꯣꯗꯤ ꯈꯪꯗ꯭ꯔꯦ ꯑꯩꯁꯨ ꯍꯥꯏꯕ ꯉꯝꯗ꯭ꯔꯦ
ꯃꯉꯣꯟꯗ ꯋꯥꯠꯂꯤꯁꯦ ꯃꯦꯀꯞ ꯋꯥꯠꯂꯤ ꯃꯉꯣꯟꯗ ꯍꯧꯖꯤꯛ ꯀꯦꯕ ꯍꯩꯔꯛꯄꯒꯤ ꯀꯩ ꯍꯥꯏꯅꯤ ꯍꯩꯅꯤꯡꯕ ꯐꯥꯎꯕꯗꯣ ꯃꯉꯣꯟꯗ ꯂꯩꯇ꯭ꯔꯤꯕ ꯄꯣꯠꯁꯦ
ꯃꯥꯅꯤ ꯃꯥꯅꯤ ꯃꯥꯉꯣꯟꯗ ꯀꯩꯅꯣ ꯇꯧꯅꯤꯡꯕ ꯈꯪꯗ꯭ꯔꯦꯅꯦ ꯑꯥ ꯃꯁꯥꯅ ꯁꯤꯟꯖꯒꯗꯕ ꯇꯕꯅꯦꯕ ꯑꯁꯤꯕꯨ ꯑꯩꯈꯣꯏꯁꯨ ꯑꯁ ꯑꯁ ꯀꯩꯅꯣꯅꯦ
ꯑꯩꯗꯤ ꯀꯃꯥꯏꯅ ꯇꯧꯗꯣꯏꯅꯣ ꯈꯪꯖꯜꯂꯛꯇ꯭ꯔꯦ ꯑꯗꯣ
ꯀꯃꯥꯏꯅ ꯇꯧꯔꯤ ꯇꯧꯔꯤꯁꯦ
ꯈꯤꯇꯪ ꯂꯩꯊꯕꯤꯔꯒꯗꯤ ꯅꯨꯡꯉꯥꯏꯒꯗꯧꯕꯅꯦꯕ ꯄꯣꯠꯁꯦ ꯂꯩꯊꯗ꯭ꯔꯒꯗꯤ ꯌꯥꯗꯦꯕ ꯄꯣꯠꯇꯤ ꯍꯧꯖꯤꯛꯇꯤ ꯀꯥꯏꯌꯦꯕ ꯀꯥꯏ ꯀꯥꯏ ꯀꯥꯏ ꯑꯗꯣ ꯍꯥꯏꯔꯨꯕꯁꯨ ꯍꯦꯛ ꯌꯥꯕ ꯀꯟꯗꯤꯁꯟꯁꯨ ꯑꯃꯨꯛ ꯑꯣꯏꯗ꯭ꯔꯦꯀꯣ ꯇꯧꯔꯤꯁꯦ ꯑꯩꯈꯣꯏ ꯋꯥꯅꯕꯨꯗꯤ ꯑꯗꯨꯝ ꯈꯥꯡꯕ ꯇꯥꯕꯅꯦ
ꯃꯥꯅꯦ ꯍꯥꯏꯕꯁꯨ ꯌꯥꯗꯕꯒꯨꯝ ꯇꯧ
ꯆꯥꯛꯁꯨ ꯍꯦꯛ ꯂꯥꯝꯃꯦ ꯇꯧꯔꯤꯁꯦ
ꯑꯥ ꯑꯩꯅ ꯍꯧꯖꯤꯛꯇ ꯍꯥꯏꯔꯝꯕꯗꯨꯅꯦꯀꯣ ꯑꯦꯟꯁꯥꯡ ꯑꯃ ꯂꯩꯔꯒ ꯆꯥꯕꯅ ꯐꯩ
ꯍꯣꯏ ꯑꯩꯁꯦ ꯂꯝꯈꯠꯂꯛꯑꯕꯅꯦ ꯆꯥꯛꯁꯦ ꯀꯣꯢ ꯂꯥꯎ ꯂꯥꯎꯕꯒꯤ ꯆꯠꯅꯕꯤ ꯑꯃꯁꯨ ꯂꯩꯀꯣ ꯅꯣꯏꯒꯤ ꯀꯩꯅꯣꯗꯣ ꯑꯝꯇ ꯏꯪꯒꯤꯠ ꯑꯃ ꯀꯩ ꯀꯩ ꯍꯥꯏꯗꯅꯣ ꯈꯪꯗꯦ ꯑꯩꯁꯨ ꯇꯥꯞꯅ ꯏꯪꯅ ꯉꯥꯡꯅꯕ ꯌꯥꯕ ꯉꯥꯛꯇꯅꯦꯕ
ꯑꯩ ꯑꯗꯨꯝ ꯆꯪꯉꯒ ꯇꯥꯔꯦꯛ ꯑꯗꯨꯝ ꯍꯥꯏꯔꯒꯦ
ꯍꯣꯏ ꯍꯣꯏ ꯍꯥꯏꯕꯗꯤ ꯌꯥꯔꯔꯣꯏꯕ ꯑꯩꯗꯤ ꯃꯤ ꯂꯥꯡꯕꯁꯦ ꯇꯥꯕ ꯅꯨꯡꯉꯥꯏꯇꯦꯕ ꯇꯞꯅ ꯉꯥꯡꯕ ꯌꯥꯕ ꯄꯣꯠꯅꯦ ꯍꯥꯏꯕ
ꯍꯣꯏ ꯑꯩ ꯍꯥꯏꯐꯦꯠ ꯏꯪꯒꯤꯠꯇꯤ ꯇꯧꯈꯤꯕꯅꯦ ꯑꯗꯣ ꯒ꯭ꯌꯥꯟ ꯇꯥꯗ꯭ꯔꯗꯤ ꯑꯩꯁꯨ ꯈꯪꯗꯦ
ꯑꯁ ꯃꯣꯏꯁꯦ ꯈꯪꯐꯝꯗꯤ ꯊꯣꯛꯄꯅꯤꯗ ꯍꯥꯏꯐꯦꯠ ꯍꯥꯏꯕꯗꯤ ꯑꯩꯈꯣꯏꯗꯤ ꯃꯤ ꯋꯥꯔꯤ ꯁꯥꯟꯅꯔꯤ ꯍꯥꯏꯔꯗꯤ ꯈꯪꯉꯦꯕ ꯈꯪꯗ꯭ꯔꯒꯗꯤ ꯈꯪꯗ꯭ꯔꯦ ꯈꯪꯉꯒꯥꯗꯤ ꯑꯗꯨꯝ ꯇꯣꯛꯑꯦꯕ ꯑꯗꯨ ꯁꯥꯎꯕꯃꯛꯁꯨ ꯅꯠꯇꯦ ꯇꯞꯅ ꯑꯗꯨꯝ ꯁꯥꯟꯅꯕ ꯌꯥꯏ ꯍꯥꯏꯕꯅꯤꯗ ꯄꯣꯠꯇꯣ
ꯍꯥꯏꯐꯦꯠꯇꯪ ꯁꯣꯝꯗ ꯇꯨꯡꯂꯣꯝꯗ ꯍꯥꯏꯐꯦꯠꯇꯪ ꯑꯣꯟꯊꯣꯛꯄꯤꯔꯛꯎꯅꯦ ꯍꯥꯏꯐꯦꯠꯇꯪ ꯀꯩꯅꯣꯝꯃ ꯎꯠꯆꯔꯛꯀꯦ ꯑꯩ ꯐꯖꯕ ꯑꯃ
ꯑꯣ ꯑꯗꯨꯗꯣ ꯂꯤꯠꯂꯒꯔꯥ ꯃꯥꯅ ꯉꯁꯤ ꯑꯟꯗ꯭ꯔꯣꯗ ꯑꯧ ꯀꯥꯞꯊꯗꯣꯏꯁꯦ
ꯑꯣ ꯃꯥꯅꯦ ꯀꯥꯞꯊꯗꯣꯏꯁꯦ ꯑꯥꯟꯗ
ꯍꯣꯏ ꯑꯅꯟꯗ
ꯑꯅꯟꯗ ꯁꯤ ꯍꯥꯏꯐꯦꯠ ꯐꯖꯕꯒꯨꯝ ꯇꯧꯋꯦ ꯐꯨꯔꯤꯠꯁꯦ
ꯐꯖꯩꯌꯦ ꯑꯗꯣ ꯅꯪꯒꯤ ꯄꯨꯛꯀꯤ ꯐꯤꯕꯝ ꯍꯥꯟꯅ ꯌꯦꯡꯍꯟꯅꯤꯡꯉꯤꯀꯣ ꯐꯥꯔꯁ ꯑꯣꯐ ꯑꯣꯜ ꯍꯥꯟꯅ ꯌꯦꯡꯉ ꯀꯩꯒꯨꯝꯕ ꯁꯤ ꯁꯦꯠꯂꯒ ꯆꯠꯂꯒ ꯅꯪ ꯐꯥꯁ ꯐꯨꯗꯀꯨꯝꯕ ꯑꯃꯗ ꯆꯪꯉꯨꯔꯒ ꯑꯆꯥꯕꯣꯠ ꯆꯥꯔꯒꯗꯤ ꯅꯪ ꯈꯜꯂꯨ ꯋꯥꯈꯜꯗꯣ
ꯑꯣ ꯑꯗꯨꯅ ꯇꯥꯛꯄꯗꯤ ꯑꯩꯁꯦ ꯍꯧꯖꯤꯛ ꯄꯨꯛ ꯐꯥꯖꯅꯕ ꯑꯃ ꯂꯩꯒꯗꯕꯅꯦꯕ ꯗꯔꯀꯥꯔ ꯑꯃ ꯑꯣꯏꯔꯦꯕ ꯅꯍꯥꯟꯁꯦ ꯐꯣꯛ ꯑꯃ ꯂꯩꯁꯜꯂꯨꯔꯕꯅꯤꯅ
ꯄꯨꯛ ꯐꯥꯖꯅꯕꯗꯣ ꯌꯥꯝꯅ ꯂꯩꯕꯅꯦ ꯑꯍꯣꯡꯕ ꯌꯥꯝꯅ ꯂꯩ ꯑꯗꯣ ꯑꯩꯁꯨ ꯂꯩꯒꯦ ꯈꯜꯂꯝꯃꯦ ꯑꯗꯨꯕꯨ ꯀꯟꯗꯤꯁꯟꯗ ꯌꯥꯗꯕꯗꯤ ꯂꯩꯈꯤꯗ꯭ꯔꯦ ꯑꯩꯁꯨ ꯗꯀꯥ꯭ꯔꯗꯤ ꯑꯣꯏꯔꯦ ꯑꯗꯨꯗꯣ
ꯍꯧꯖꯤꯛ ꯁꯟꯁꯀ꯭ꯔꯤꯟ ꯃꯔꯣꯟ ꯑꯅꯤ ꯑꯍꯨꯝꯂꯛ ꯊꯥꯔꯕ ꯃꯇꯨꯡꯗ ꯐꯥꯎꯟꯗꯦꯁꯟ ꯇꯛ ꯊꯥꯖꯤꯟꯈ꯭ꯔꯦꯀꯣ
ꯑꯗꯨꯒ ꯉꯧꯔꯣꯛ ꯉꯧꯔꯒꯅꯤ ꯃꯥꯅ ꯍꯧꯖꯤꯛ ꯊꯣꯛꯈꯤꯗꯣꯏꯁꯦ
ꯎꯝ ꯍꯣꯏ ꯉꯥꯛꯁꯝꯁꯨ ꯌꯥꯎꯅ ꯊꯥꯕꯤꯌꯨꯀꯣ
ꯑꯣ ꯍꯣꯏ ꯀꯦꯕꯤꯗ꯭ꯔꯃꯛꯁꯨ ꯑꯗꯨꯃꯥꯏꯅ ꯍꯥꯏꯕꯤꯕꯗꯨ ꯐꯩꯗ ꯍꯥꯏꯕꯤꯒꯗꯕꯅꯤ
ꯃꯥꯅꯦ ꯁꯔꯥꯎꯟ ꯑꯀꯣꯏꯕꯒꯤ ꯎꯝ
ꯀꯩꯅꯣ ꯋꯥꯁꯦ ꯉꯥꯡꯕꯤꯔꯝꯃꯒ ꯇꯥꯛ ꯂꯥꯎꯅ ꯂꯦꯞꯈꯤꯕꯁꯤꯕꯣ
ꯇꯥꯕꯤꯗ꯭ꯔꯕꯣ
ꯑꯣ ꯇꯥꯢꯌꯦ ꯇꯥꯢꯌꯦ ꯍꯥꯏꯕꯤꯔꯛꯑꯣ
ꯑꯀꯣꯏꯕꯒꯤ ꯐꯤꯕꯝꯁꯦ ꯑꯩ ꯀꯩꯅꯣ ꯒ꯭ꯌꯥꯟ ꯇꯥꯥꯁꯜꯂꯛꯇ꯭ꯔꯦ ꯑꯗꯨꯛꯀꯤ ꯃꯇꯤꯛ ꯁꯣꯛꯆꯜꯂꯛꯑꯦ
ꯌꯥꯝ ꯁꯣꯛꯑꯦ ꯀꯟꯗꯤꯁꯟ ꯌꯥꯝ ꯐꯠꯇ꯭ꯔꯦ ꯍꯥꯏꯕ ꯀꯩꯒꯤꯅꯣ ꯁꯨꯃꯥꯏꯅ ꯇꯧꯔꯤꯁꯤꯕꯣ ꯑꯩꯗꯤ ꯁꯨꯃꯥꯏꯅ ꯇꯧꯅꯤꯡꯗꯦꯕ
ꯉꯥꯡꯉꯨꯕꯁꯨ ꯌꯥꯗꯕꯒꯨꯝ ꯇꯧ
ꯃꯥꯅꯦ ꯃꯥꯅꯦ ꯂꯩꯃꯤꯟ ꯆꯥꯃꯤꯟꯅꯕꯅꯦ ꯀꯃꯥꯏꯅ ꯍꯥꯏꯔꯨꯅꯤ ꯅꯠꯇ꯭ꯔꯥ ꯑꯩꯈꯣꯏꯅ ꯂꯥꯛ ꯃꯇꯝꯗ ꯀꯩꯗꯅꯣ ꯍꯥꯏꯗꯣ ꯑꯃꯨꯛ ꯍꯥꯏꯗꯨꯢꯅꯦ ꯃꯤꯅ ꯃꯤ ꯃꯆꯤꯟꯁꯦ ꯃꯦꯟ ꯉꯥꯝꯄꯣꯟꯇꯦ ꯑꯃꯁꯨ ꯑꯃꯒꯁꯨ ꯑꯩꯗꯅꯣ ꯑꯩ ꯍꯥꯏꯗꯅꯣ ꯑꯣꯟꯊꯣꯛꯅ ꯋꯥꯂꯁꯨ ꯈꯥꯡꯉꯦ ꯍꯣꯏ ꯍꯣꯏ ꯃꯁꯤ ꯍꯧꯅꯕꯤꯅꯦ ꯍꯧꯅꯕꯤꯅꯦ
ꯍꯣꯏ ꯑꯅꯤꯗꯒꯤ ꯑꯍꯨꯝ ꯑꯍꯨꯝꯗꯒꯤ ꯃꯔꯤ ꯍꯥꯏꯗꯤ ꯃꯔꯛꯁꯤꯗ ꯑꯩꯈꯣꯏꯗꯤ ꯌꯥꯎꯕ ꯌꯥꯗꯦꯀꯣ
ꯌꯥꯗꯦ ꯌꯥꯗꯦ ꯑꯗꯨꯅꯕꯨ ꯑꯩ ꯍꯧꯖꯤꯛ ꯁꯥꯟꯇꯤꯅꯦ
ꯌꯥꯎꯁꯜꯂꯨꯔꯗꯤ ꯀꯥꯏꯔꯛꯇꯣꯏꯅꯦꯕ
ꯃꯥꯅꯦ ꯃꯥꯅꯦ ꯁꯥꯟꯇꯤꯗ ꯂꯩꯅꯕ ꯍꯣꯠꯅꯒꯗꯕꯅꯦ ꯑꯦꯛꯖꯥꯝ ꯀꯨꯏꯗ꯭ꯔꯦ ꯁꯥꯟꯇꯤ ꯄꯥꯝꯃꯦꯕ
ꯃꯥꯅꯦ ꯑꯩꯈꯣꯏ ꯁꯥꯟꯇꯤ ꯄꯥꯝꯃꯦ ꯀꯩ ꯍꯥꯏꯅꯤ ꯑꯦꯛꯖꯥꯝꯗ ꯍꯣꯠꯅꯍꯧꯗ꯭ꯔꯗꯤ ꯑꯩꯈꯣꯏ ꯀꯔꯤꯁꯨ ꯀꯥꯟꯅꯔꯣꯏꯗꯣꯏꯅꯤ
ꯍꯣꯏ